ꯇꯥꯔꯕꯣ
ꯑꯣ ꯇꯥꯔꯦ ꯇꯥꯔꯦ
ꯎꯝ ꯀꯩꯗꯧꯔꯝꯃꯤꯅꯣ
ꯑ ꯇꯦ ꯀꯩꯁꯨ ꯇꯧꯗꯦꯗ ꯁꯨꯝ ꯂꯩ ꯍꯥꯏꯇꯥꯔꯦ ꯍ ꯀꯩ ꯀꯩ ꯀꯩꯗꯧꯔꯤꯅꯣ ꯅꯪꯗꯤ
ꯑꯩꯁꯨ ꯁꯨꯝ ꯍꯤꯞꯄꯝꯕꯅꯦ ꯈꯤꯇꯪ ꯀꯟꯅ ꯉꯥꯡꯉꯨ ꯅꯪ ꯅꯈꯣꯟꯗꯣ ꯌꯥꯝ ꯇꯞꯄꯤ ꯇꯥꯗꯤꯌꯦ
ꯑꯣ ꯆꯞ ꯃꯥꯟꯅꯩ ꯑꯩꯁꯨ ꯆꯨꯝ ꯍꯤꯞꯄꯤ ꯍꯥꯏꯇꯥꯔꯦ
ꯑꯣ
ꯍꯣꯔꯦꯟ ꯅꯨꯡꯗꯥꯡꯒꯤꯗꯤ ꯀꯩ ꯏꯟꯖꯥꯡ ꯊꯣꯡꯗꯣꯏꯅꯣ ꯅꯣꯏꯗꯤ
ꯈꯪꯗꯦꯗ ꯑꯗꯨꯃꯗꯤ
ꯀꯩꯅꯣꯅꯪ ꯊꯣꯡ ꯅꯪꯅ ꯊꯣꯡꯗ꯭ꯔꯣ ꯍꯥꯏꯖꯦ
ꯃꯑꯣꯡꯗꯤ
ꯑꯌꯨꯛꯇꯤ ꯀꯩ ꯀꯩ ꯃꯊꯦꯜ ꯇꯧꯔꯒꯦ
ꯑꯌꯨꯛꯁꯦ ꯍꯋꯥꯏ ꯆꯥꯏ ꯀꯩ ꯋꯥꯔꯤ ꯁꯥꯅꯗꯣꯏꯅꯣꯒ ꯈꯡ
ꯀꯩ ꯀꯩ ꯍꯣꯠꯅꯔꯤꯒꯦ ꯍꯧꯖꯤꯛꯄꯨ
ꯍꯥꯥ
ꯀꯩ ꯀꯩ ꯍꯣꯠꯅꯔꯤꯒꯦ
ꯎꯝ ꯑꯗꯨꯝ ꯀꯣꯂꯦꯁ ꯅꯨꯡ ꯇꯝꯃꯤ ꯍꯥꯏꯇꯥꯔꯦ
ꯑꯣ ꯁꯦꯝ ꯀ꯭ꯌꯥ
ꯑ ꯐꯤꯞ ꯁꯦꯝ ꯀꯥꯗꯣꯏꯕ ꯃꯤꯡꯗꯤ ꯆꯟꯗ꯭ꯔꯤ ꯐꯣꯔꯠ ꯂꯣꯏꯒꯤꯗ ꯉꯥꯏꯔꯤ
ꯑꯥꯔꯠꯁ ꯂꯣ ꯁꯥꯥꯏꯟꯁꯂꯣ
ꯑꯥ꯭ꯔꯠꯁꯅꯤ
ꯀꯩ ꯁꯕꯖꯦꯛꯇ ꯂꯧꯔꯤꯕ
ꯎꯝ ꯏꯀꯣꯅꯣꯃꯤꯛꯁꯇ ꯂꯧꯕꯅꯤ
ꯃꯈꯥ ꯑꯗꯨꯝ ꯇꯧꯊꯗꯣꯏꯔꯣ ꯑꯗꯨꯗꯤ
ꯀꯔꯤ
ꯃꯈꯥ ꯗꯨꯝ ꯇꯧꯗꯗꯣꯏꯔꯕ
ꯑ ꯈꯪꯗꯦ ꯑꯗꯨꯗꯤ ꯃꯑꯣꯡ ꯌꯦꯡꯉꯁꯨ ꯇꯧꯔꯒꯦ ꯇꯧꯕ
ꯃꯑꯣꯡ ꯌꯦꯡꯉꯁꯦꯗꯣ
ꯅꯪꯗꯤ ꯀꯩ ꯀꯩ ꯇꯧꯔꯤꯒꯦ
ꯑꯩꯁꯦ ꯍꯟꯗꯛ ꯀꯤ ꯅꯦꯠ ꯊꯥꯒꯦ ꯇꯧꯕꯅꯦ ꯊꯥꯍꯧꯗ꯭ꯔꯦ
ꯎꯝ
ꯗꯤꯁꯦꯝꯕꯔꯒꯤꯁꯤ ꯊꯥꯔꯒ ꯄꯤ ꯑꯩꯁ ꯗꯤ ꯇꯧꯊꯒꯤꯖꯤꯔꯥꯅ ꯇꯧꯕꯅꯦ ꯑꯦꯛꯖꯥꯝ ꯊꯥꯕꯁꯤ ꯊꯥ ꯊꯥꯏ ꯁꯨꯛꯈꯟ ꯈꯜꯂꯛꯇꯦ ꯄꯤ ꯑꯩꯆ ꯗꯤ ꯑꯣꯏꯅ ꯇꯧꯊꯔꯒꯦꯅ
ꯎꯝ ꯍꯣꯏ ꯑꯗꯨꯁꯨ ꯌꯥꯏ ꯅꯣꯏꯗꯤ ꯀꯩ ꯀꯣꯂꯦꯖꯇ ꯀꯩ ꯁꯕꯖꯦꯛ ꯂꯧꯔꯛꯀꯦ
ꯑꯩꯗꯤ ꯀꯩꯅꯣ ꯇꯧꯔꯛꯑꯦ ꯁꯣꯁꯤꯌꯣꯂꯣꯖꯤ ꯂꯧꯔꯛꯑꯦ ꯑꯩ ꯕꯤ ꯑꯦ ꯑꯥꯔꯠꯁꯅꯤ
ꯎꯝ ꯑꯗꯨꯝ ꯅꯨꯡꯉꯥꯏꯕ꯭ꯔꯥ ꯁꯣꯁꯤꯌꯣꯂꯣꯖꯤꯖꯦ
ꯎꯝ ꯅꯨꯡꯉꯥꯏ ꯑꯩꯉꯣꯟꯗꯗꯤ ꯅꯨꯡꯉꯥꯏ ꯈꯪꯗꯦ ꯃꯤꯗꯤ ꯍꯩꯅꯗꯦ ꯍꯥꯏ
ꯎꯝ
ꯀꯩꯅꯣꯒꯤ ꯁꯃꯥꯖꯀꯤ ꯃꯔꯝꯗ ꯇꯝꯕꯅꯤ
ꯎꯝ ꯑꯩꯁꯨ ꯑꯣꯞꯁꯅꯦꯜꯗꯒ ꯂꯧꯁꯤꯔ ꯀꯥꯢ ꯈꯟꯕꯅꯦ ꯑꯗꯣ ꯇꯜꯂꯕ ꯂꯥꯏꯛ ꯄꯥꯕꯗꯨ
ꯁꯞꯖꯦꯛꯁꯦ ꯀꯝꯄꯜꯁꯔꯤ ꯑꯣꯏꯗꯥꯏꯅꯦ ꯑꯃꯈꯇꯪ ꯑꯣꯏꯅ
ꯑꯥ ꯈꯣꯢꯒꯤ ꯗꯒꯤ ꯍꯥꯏꯗꯤ ꯈꯣꯏꯅ ꯑꯣꯅꯔꯁ ꯇꯧꯒꯗꯕ ꯁꯕꯖꯦꯛꯇꯣ ꯑꯍꯥꯟꯕꯗꯒꯤ ꯑꯗꯨꯝ ꯄꯥꯔꯁ ꯁꯦꯃꯤꯁꯇꯔꯗꯒꯤ ꯂꯧꯗꯣꯏꯕ ꯑꯗꯨꯒ ꯀꯩ ꯁꯦꯀꯦꯟ ꯁꯤꯃꯤꯁꯇꯔꯗꯩꯔ ꯀ꯭ꯌꯥꯅꯣ ꯑꯣ ꯊꯥꯔꯠ ꯁꯦꯃꯤꯁꯇꯔꯗꯒꯤ ꯍꯥꯏꯗꯤ ꯑꯈꯣꯏꯅ ꯍꯥꯏꯗꯤ ꯑ ꯕꯦꯛꯀꯞ ꯄ꯭ꯂꯥꯟꯒꯨꯝꯕ ꯑꯗꯨ ꯅꯠꯇ꯭ꯔꯁꯨ ꯑꯣꯞꯁꯅꯦꯜ ꯑꯣꯏꯅ ꯑꯃ ꯂꯧꯍꯜꯂꯦꯕ ꯁꯕꯖꯦꯛ ꯑꯃ ꯈꯟꯕ ꯌꯥꯏꯕ ꯑꯗꯨꯃꯥꯏꯅ ꯇꯧ
ꯎꯝ ꯀꯩ ꯀꯣꯂꯦꯖꯇꯥ ꯇꯧꯔꯤꯕ
ꯏꯝꯐꯥꯜ
ꯏꯝꯐ ꯑꯦ ꯑꯗꯨꯗꯤ ꯀꯣꯅꯣꯁꯀꯤꯗꯤ ꯈꯪꯗꯦ ꯍꯣꯏ ꯗꯤꯄꯥꯔꯠꯃꯦꯟꯒꯤꯕꯨꯗꯤ ꯈꯪꯉꯦ ꯑꯥ ꯃꯤꯁ ꯗꯩꯩꯅꯥꯗꯣ ꯈꯪꯕ꯭ꯔꯥ ꯁꯣꯁꯤꯂꯣꯖꯤ ꯗꯤꯄꯥꯔꯠꯃꯦꯟꯒꯤ
ꯑ ꯃꯁꯛ ꯌꯥꯝ ꯐꯖꯕꯗꯨꯔꯣ
ꯑ ꯑꯈꯣꯏ ꯃꯇꯝꯗꯨꯗ ꯃꯥ ꯆꯪꯉꯛꯄꯥ ꯀꯨꯏꯗ꯭ꯔꯤꯝꯅꯦ ꯑꯈꯣꯏꯖꯦ ꯑꯈꯣꯏꯖꯦ ꯃꯥꯒꯤ ꯕꯦꯁ ꯑꯅꯤ ꯁꯨꯕꯅꯦꯕ ꯃꯥꯏ ꯑꯅꯤꯁꯨꯕ ꯕꯦꯁ ꯍꯥꯏꯇꯥꯔꯦ
ꯃꯤꯁ ꯗꯥꯢꯅꯥ ꯑꯃ ꯃꯁꯛꯀ ꯐꯖꯕ ꯂꯩꯁꯥꯕꯤꯗꯣ ꯑꯣꯏꯗꯣꯏ ꯅꯠꯇ꯭ꯔꯣ ꯑꯩ ꯃꯃꯤꯡ ꯈꯪꯗꯦꯅꯦ ꯑꯈꯣꯏ ꯀꯩꯅꯣ ꯗꯤꯄꯥꯔꯠꯃꯦꯟꯒꯤ ꯑꯣꯖꯥꯕꯧ ꯃꯃꯤꯡ ꯈꯪꯗꯕ ꯌꯥꯎꯋꯦ ꯑꯅꯧꯕ ꯆꯪꯉꯛꯄꯒꯩ
ꯃꯤꯁ ꯗꯥꯏꯅꯅꯥ ꯑꯁ ꯃꯥ ꯇꯥꯛꯄꯖꯦ ꯒ꯭ꯌꯥꯟ ꯄꯣꯞ ꯄꯣꯞ ꯇꯥꯕꯅꯤ
ꯎꯝ ꯍꯝ ꯈꯪꯗꯦ ꯃꯁꯛꯄꯨ ꯎꯔꯕꯨꯗꯤ ꯈꯪꯕꯗꯤ ꯌꯥꯏꯀꯣ ꯑꯗꯣ ꯃꯃꯤꯡꯒꯥꯗꯤ ꯑꯝꯇ ꯈꯪꯗꯦ ꯑꯣꯖꯥꯕꯨꯗꯤ ꯃꯁꯛꯄꯨꯗꯤ ꯂꯣꯏ ꯈꯪꯉꯦꯕ ꯑꯗꯣ ꯃꯃꯤꯡ ꯈꯪꯗꯕ ꯋꯥꯅꯦ ꯑꯥꯈꯣꯏꯗꯖꯨ ꯁꯤ
ꯑꯥꯈꯣꯏꯒꯤ ꯍꯥꯏꯗꯤ ꯑꯣꯖꯅ ꯇꯣꯄꯤꯛ ꯑꯝꯇꯪ ꯈꯔ ꯏꯔꯀꯥꯟꯗ ꯁꯤ ꯇꯧ ꯄꯥꯎ ꯍꯥꯏꯔꯝꯃ ꯗꯨꯝ ꯆꯠꯈꯤꯕ ꯌꯥꯎꯋꯦ ꯑꯗꯣ ꯈꯣꯏꯍꯥꯎ ꯍꯦꯛ ꯆꯪꯉꯛꯄꯒꯗꯤ ꯑꯗꯨꯒꯨꯝꯕꯒꯤ ꯁꯤꯁꯇꯦꯝꯗꯣ ꯍꯥꯟꯅ ꯍꯩꯔꯛꯇꯕꯅꯤꯅ ꯃꯥꯅ ꯄꯨꯔꯥ ꯍꯥꯏꯗꯤ ꯂꯥꯏꯔꯦꯛꯇꯣ ꯏꯁꯄꯨꯟ ꯐꯤꯗꯤꯡ ꯍꯥꯏꯇꯥꯔꯦ ꯇꯧꯔ ꯇꯧꯔ ꯇꯥꯛꯂꯛꯑꯦꯕ ꯃꯥꯅ ꯏꯔ ꯏꯔꯒ ꯇꯦꯁ ꯇꯧꯔꯣ ꯇꯧꯔ ꯇꯧꯔ ꯇꯧꯔ ꯑꯗꯨ ꯃꯥ ꯇꯥꯛꯄꯗꯤ ꯒ꯭ꯌꯥꯟ ꯐꯟ ꯇꯥꯒꯤꯝꯅꯦꯕ
ꯎꯝ ꯐꯩꯌꯦ ꯑꯗꯨꯃꯥꯢ ꯇꯧꯋꯤꯗꯣ ꯎꯝ
ꯑꯥꯎ ꯑꯩꯁ ꯒꯤꯞꯀ ꯌꯥꯝ ꯂꯩꯔꯛꯑꯦꯍꯦ ꯁꯞꯖꯦꯛꯇꯣ ꯍꯩꯅꯒꯤꯕ ꯍꯥꯏꯇꯥꯔꯦ ꯎꯝ
ꯑꯈꯣꯏꯖꯨ ꯁꯥꯔ ꯑꯝ ꯌꯥꯎꯋꯦꯕ ꯑꯗꯣ ꯃꯥꯗꯣ ꯍꯥꯏꯗꯤ ꯑꯈꯣꯏꯅ ꯑꯍꯥꯟꯕ ꯀꯥꯔꯛꯄꯗꯗꯤ ꯃꯥꯁꯦ ꯌꯥꯝ ꯍꯥꯏꯗꯤ ꯑꯈꯣꯏꯗꯒ ꯀ꯭ꯋꯦꯁꯀ ꯐꯖꯅ ꯄꯤꯕꯤꯔꯦ ꯍꯦꯛꯇ ꯀꯣꯏꯁꯟ ꯑꯟꯁꯔꯗꯒꯤ ꯀꯩꯗꯩꯩ ꯐꯖ ꯐꯖ ꯄꯤꯔꯝꯃꯦꯕ ꯑꯗꯨꯗꯒꯤ ꯍꯥꯏꯗꯤ ꯁꯨꯝ ꯈꯔ ꯀꯨꯏꯁꯜꯂꯛ ꯑꯒ ꯍꯥꯏꯗꯤ ꯑꯩꯈꯣꯏꯖꯨ ꯀ꯭ꯂꯥꯁꯁꯨ ꯐꯖꯅ ꯌꯥꯎꯅꯗꯕ ꯑꯗꯨꯃꯥꯏꯅ ꯇꯧꯕꯗꯒꯤ ꯃꯗꯨꯁꯨ ꯇꯜꯂ ꯃꯥꯜꯂꯦ ꯀꯩꯅꯣ ꯀꯣꯏꯁꯟ ꯑꯟꯁꯔ ꯄꯤꯕ ꯈꯣꯠꯄꯒꯗꯣ ꯇꯧꯗ꯭ꯔꯦ ꯅꯣꯠꯁꯀꯗꯣ ꯄꯥꯛ ꯄꯥꯛ ꯄꯤꯗꯕꯤ ꯇꯧꯔꯦ ꯍꯥꯏꯗꯤ ꯃꯥꯅ ꯍꯥꯏꯗꯣꯔꯤꯕ ꯇꯥꯛꯇꯣꯔꯤꯕꯗꯣ ꯈꯥꯇꯪ ꯑꯦꯛꯁꯄ꯭ꯂꯦꯟ ꯇꯧꯔꯒ ꯑꯗꯨꯝ ꯍꯥꯏꯗꯤ ꯄꯤ ꯗꯤ ꯑꯦꯐ ꯇꯣꯏꯅ ꯆꯕꯥꯛ ꯆꯕꯥꯛ ꯊꯥꯔꯛꯄꯗꯣ ꯑꯗꯨꯃꯥꯏꯅ ꯑꯣꯏꯅ ꯇꯧꯋꯤ ꯍꯣꯏ ꯑꯗꯣ ꯑꯗꯨꯝ ꯄꯤꯕꯁꯨ ꯌꯥꯎꯋꯦ ꯑꯗꯨꯝ ꯅꯨꯡꯕꯨꯗꯤ ꯑꯗꯨꯝ ꯅꯨꯡꯉꯥꯏꯗ ꯑꯩꯈꯣꯏ ꯗꯨꯀꯥꯟ ꯑꯣꯖꯥꯁꯤꯡ ꯑꯗꯣ ꯃꯣꯏꯅ ꯂꯥꯏꯔꯤꯛ ꯇꯥꯛꯄꯗꯣ ꯈꯪꯗꯦ ꯑꯩꯈꯣꯏꯅ ꯁꯨꯝ ꯐꯖꯅ ꯇꯥꯁꯜꯂꯨꯗꯕꯩꯗ ꯀꯩꯅꯣ ꯈꯪꯗꯦ ꯒ꯭ꯌꯥꯟ ꯇꯥꯗꯦ ꯋꯥ ꯋꯥ ꯑꯗꯣ ꯑꯣꯖꯥ ꯈꯔꯕꯨꯗꯤ ꯌꯥꯎꯋꯦ ꯑꯅꯧꯕ ꯃꯈꯩꯗꯨꯗꯤ ꯒ꯭ꯌꯥꯟ ꯇꯥꯕ ꯋꯥꯏ ꯑꯗꯣ ꯍꯥꯟꯅꯒꯤ ꯑꯔꯤꯕꯗꯨꯕꯨꯗꯤ ꯑꯗꯨꯝ ꯅꯨꯡꯉꯥꯢ
ꯅꯣꯏ ꯑꯦꯛꯖꯥꯝ ꯁꯦꯟꯇꯔ ꯀꯥꯏ ꯇꯥꯒꯦ ꯍꯟꯇꯛ
ꯀꯥꯃꯈꯤꯌꯥꯗ ꯇꯥꯕꯅꯤ ꯍꯤꯌꯥꯡꯊꯥꯡꯒꯤꯗꯣ
ꯑꯣ ꯑꯣ ꯆꯨꯝꯃꯦ ꯆꯨꯝꯃꯤ ꯀꯣꯏꯁꯤ ꯂꯩꯃꯤꯟꯅ ꯂꯩꯃꯤꯟꯅ ꯑꯉꯥꯡ ꯑꯃꯁꯨ ꯃꯥ ꯄꯝꯄꯥꯠ ꯍꯤꯌꯥꯡꯊꯥꯡꯗ ꯇꯥꯏ ꯍꯥꯏꯕ꯭ꯔ ꯀꯩꯅꯣꯝ ꯍꯥꯏꯕꯅꯦ ꯀꯩꯅꯣꯒꯤ ꯅꯣꯏ ꯅꯃꯥꯟꯅꯕꯤ ꯅꯃꯥꯟꯅꯕꯗ ꯁꯣ ꯁꯤꯌꯣꯂꯣꯖꯤ ꯂꯧꯕ ꯌꯥꯎꯗꯕ꯭ꯔꯣ
ꯌꯥꯎꯗꯦꯗ ꯀꯥꯏꯗꯩꯅꯣ ꯑꯩꯈꯣꯏ ꯀꯣꯂꯦꯖꯇ ꯑꯩꯅ ꯈꯪꯕ ꯏꯃꯥꯟꯅꯕꯤ ꯑꯃꯈꯛꯇꯪꯅꯦ ꯍꯤ
ꯑꯣ ꯑꯁ ꯈꯣꯏ
ꯍꯣꯏ ꯈꯪꯕꯕꯨꯗꯤ ꯌꯥꯝ ꯌꯥꯎꯋꯦꯕ ꯑꯗꯣ ꯌꯥꯝ ꯀꯧꯅꯕ ꯑꯣꯏꯗꯕꯗꯣ ꯍꯥꯏꯗꯤ ꯁꯨꯝ ꯁ꯭ꯀꯨꯜ ꯇꯝꯃꯤꯟꯅꯔꯛꯄ ꯑꯣꯏꯔꯒ ꯀꯧꯕꯨꯗꯤ ꯀꯧꯅꯔ ꯀꯧꯅꯗꯕꯤ ꯑꯗꯨꯗꯒꯤ ꯎꯗꯤ ꯎꯅꯔꯒ ꯍꯥꯏꯗꯤ ꯃꯤꯡ ꯅꯨꯡ ꯈꯪꯅꯗꯅ ꯈꯣꯠꯇꯅ ꯇꯧꯕꯗꯣ ꯑꯗꯨꯃꯥꯏꯅ ꯇꯧꯔꯛꯇꯕ ꯑꯃꯈꯛꯇꯪꯅꯤꯗ ꯑꯩꯅ ꯈꯪꯕ ꯌꯥꯎꯔꯤꯁꯦ ꯑꯇꯩꯕꯨꯗꯤ ꯍꯣꯏ ꯁ꯭ꯀꯨꯜ ꯇꯥꯃꯤꯟꯅꯔꯛꯄꯩ ꯃꯁꯛꯇꯤ ꯈꯪꯅꯔ ꯃꯃꯤꯡ ꯃꯊꯥ ꯅꯨꯡ ꯀꯧꯅ ꯈꯣꯠꯅꯗꯅ ꯇꯧꯕ ꯑꯗꯨꯝ ꯇꯧꯅꯗꯕ ꯑꯗꯨꯒꯨꯝꯕ ꯃꯤ ꯉꯥꯛꯇ ꯑꯣꯏꯌꯦꯕ
ꯑꯈꯣꯢꯅ ꯅꯧꯅ ꯇꯧꯔꯛꯄꯒꯤ ꯍꯥꯏꯗꯤ ꯐꯥ꯭ꯔꯁ ꯁꯦꯝ ꯀꯥꯔꯛꯄ ꯃꯇꯝꯗꯨꯒ ꯑꯥ ꯍꯥꯏꯗꯤ ꯃꯤꯁ ꯇꯦꯅꯥꯗꯣ ꯀꯣꯂꯦꯖꯇꯨꯗ ꯂꯩꯁꯥꯕꯤ ꯑꯗꯨꯒꯨꯝꯕ ꯍꯥꯏꯗꯤ ꯑꯣꯖꯥꯗ ꯍꯥꯏꯇꯥꯔꯦ ꯑꯝꯕꯧ ꯌꯥꯎꯗꯕꯅꯦꯕ ꯅꯍꯥ ꯍꯥꯏꯁꯦ ꯑꯍꯟ ꯉꯥꯛꯇ ꯑꯣꯏꯗꯅ ꯑꯣꯖꯥꯒꯩꯗꯣ ꯑꯥ ꯃꯥ ꯃꯇꯣꯝꯗ ꯑꯉꯥꯡ ꯑꯣꯏꯔ ꯀꯥꯟꯗ ꯑꯁ ꯃꯥ ꯀꯩꯅꯣ ꯑꯩꯈꯣꯏꯗꯤ ꯗꯤꯄꯥꯔꯠꯃꯦꯟꯗꯣ ꯑꯩꯈꯣꯏ ꯑꯣꯏꯕꯅ ꯀ꯭ꯂꯥꯁꯇꯣ ꯑꯗꯨꯝ ꯌꯥꯎꯔꯦꯗꯅ
ꯎꯝ
ꯑꯗꯒꯤ ꯑꯇꯣꯞꯄ ꯗꯤꯄꯥꯔꯠꯃꯦꯟꯒꯤ ꯏꯃꯥꯟꯅꯕꯁꯤꯡ ꯍꯥꯏꯇꯥꯔꯦ
ꯑꯥ
ꯑꯗꯨꯒꯨꯝꯕ ꯃꯣꯏꯅꯗꯤ ꯍꯥꯏꯗꯤ ꯃꯣꯏꯗꯤ ꯑꯇꯣꯞꯄ ꯁꯥꯏꯟꯁ ꯂꯧꯕꯁꯨ ꯌꯥꯎꯏꯀꯣ ꯑꯗꯩ ꯑꯇꯣꯞꯄ ꯑꯇꯣꯞꯄ ꯁꯕꯖꯦꯛ ꯁꯣꯁꯤꯌꯣꯂꯣꯖꯤ ꯂꯧꯗꯕ ꯃꯌꯥꯝ ꯌꯥꯎꯕ ꯍꯥꯏꯇꯥꯥꯔꯦ ꯀ꯭ꯂꯥꯁꯁꯦ ꯃꯤꯁꯦ ꯆꯟꯗ꯭ꯔꯕ ꯍꯥꯏ ꯑꯇꯣꯞꯄ ꯗꯤꯄꯥꯔꯠꯃꯦꯟꯒꯤ ꯃꯤꯁꯨ ꯃꯤꯁ ꯁꯦꯂꯦꯅ ꯌꯦꯡꯕ ꯂꯥꯛꯄ ꯑꯗꯨꯝ ꯂꯥꯛ ꯂꯥꯛꯄ ꯍꯥꯢꯇꯥꯔꯦ ꯑꯗꯨꯗ ꯀ꯭ꯂꯥꯁꯁꯦ ꯃꯄꯥꯟꯗ ꯈꯔ ꯐꯝ ꯃꯅꯨꯡꯗ ꯃꯅꯨꯡꯗꯗꯤ ꯆꯟꯗ꯭ꯔꯕ ꯍꯥꯏꯇꯥꯔꯦ
ꯅꯪ
ꯀꯩꯅꯣꯒꯤ ꯔꯣꯝꯗ ꯂꯩꯕꯅꯤꯅꯦ ꯑꯩꯈꯣꯏꯅ ꯢꯍꯥꯟ ꯍꯥꯟꯅ ꯇꯧꯕ ꯀ꯭ꯂꯥꯁꯇꯣ ꯑꯩꯈꯣꯏꯒꯤ ꯑꯥ ꯁꯣꯁꯤꯌꯣꯂꯣꯖꯤ ꯗꯤꯄꯥꯔꯠꯃꯦꯟ ꯂꯩꯕꯗꯣ ꯈꯪꯕ꯭ꯔꯥ
ꯑꯥ
ꯑꯗꯨ ꯑꯗꯨꯒꯤ ꯄꯔꯦꯡꯗꯨꯗ ꯈ꯭ꯋꯥꯏ ꯑꯔꯣꯏꯕꯩꯗꯣ ꯀ꯭ꯂꯥꯁꯔꯨꯝ ꯑꯃ ꯂꯩꯕꯅꯦ ꯏꯀꯣ ꯏꯀꯣꯅꯣꯃꯤꯛꯁꯀꯤ ꯅꯥꯀꯟꯗꯔ ꯍꯣꯏ ꯍꯣꯏ ꯈꯔ ꯆꯥꯎꯕꯗꯣ
ꯑꯥ ꯏꯀꯣꯅꯣꯃꯤꯛꯁꯀꯤ ꯀ꯭ꯂꯥꯁ ꯂꯩꯔꯒ ꯃꯊꯪ ꯑꯃ ꯑꯄꯤꯛꯄ ꯑꯃ ꯂꯩꯕꯅꯦ ꯑꯗꯨꯒꯤ ꯃꯊꯪꯗ ꯀ꯭ꯋꯥꯏ ꯂꯥꯁ ꯂꯥꯁꯇ ꯑꯃ ꯑꯆꯧꯕ ꯑꯃ ꯂꯩꯕꯅꯦ
ꯍꯣꯏ ꯍꯣꯏ ꯍꯣꯏ ꯈ꯭ꯋꯥꯏ ꯂꯥꯁꯇ ꯑꯦ ꯀꯩꯅꯣꯒꯤ ꯃꯊꯛꯇ ꯂꯩꯕꯗꯣ ꯃꯣꯏ ꯑꯦꯟ ꯁꯤꯁꯤꯒꯤꯗꯨꯒꯤ ꯍꯦꯛ ꯃꯊꯛꯇꯣ ꯑꯦꯟ ꯁꯤꯁꯤꯒ ꯂꯩꯕꯗꯣ ꯑꯗꯨ ꯍꯦꯛ ꯃꯊꯛꯇꯨ ꯀ꯭ꯂꯥꯁꯁꯦ ꯃꯤꯁꯦ ꯆꯟꯗꯕꯅꯦꯕ ꯑꯗꯨꯝ ꯅꯨꯃꯤꯠ ꯅꯤꯅꯤ ꯍꯨꯝꯅꯤ ꯁꯨꯔꯦ ꯍꯥꯏꯗꯤ ꯃꯄꯥꯟꯗꯁꯦ ꯐꯥꯟꯒ ꯊꯥꯔꯒ ꯐꯝ ꯐꯝꯃꯤꯅꯦꯕ ꯀ꯭ꯂꯥꯁ ꯄꯥꯟꯗꯨꯗ ꯃꯤꯁꯈꯣꯏꯁꯤ ꯐꯥꯝꯃꯒꯦ ꯑꯁ ꯅꯣꯏꯕꯨ ꯆꯟꯗꯣꯏꯔꯅꯦ ꯍꯣꯏ ꯐꯝꯃꯣ ꯐꯝꯃꯣ ꯑꯩ ꯐꯝꯃꯦ ꯑꯗꯨꯒ ꯑꯗꯩ ꯁꯨꯝ ꯆꯟꯈꯠꯂꯛꯇꯕꯩ ꯁꯨꯝ ꯆꯟꯈꯠꯂꯛꯕꯩ ꯃꯤꯁꯁꯦ ꯀꯩꯗꯧꯏ ꯂꯤꯁꯁꯦ ꯑꯃ ꯔꯣꯜ ꯀꯧꯈꯠꯂꯛꯄꯤꯅꯦꯕ
ꯍꯦꯔ
ꯑꯗꯒꯤ ꯅꯣꯏ ꯁꯣꯁꯤꯌꯣꯂꯣꯖꯤꯁꯨ ꯂꯧꯗꯅ ꯁꯤꯗ ꯀꯩꯗꯧ ꯂꯥꯛꯏꯅꯣ ꯍꯥꯏ ꯃꯤꯁ ꯀ꯭ꯂꯥꯁ ꯁꯨꯝ ꯌꯥꯎ ꯅꯨꯡꯉꯥꯏꯕꯒꯤ ꯁꯨꯝ ꯂꯥꯛꯄꯅꯤ ꯀꯥꯏ
ꯍꯥꯏꯗꯤ ꯁꯞꯖꯦꯛꯁꯦ ꯂꯧꯗ꯭ꯔꯥꯒꯗꯤ ꯑꯗꯨꯝ ꯊꯣꯛꯄꯤꯔꯣ ꯈꯣꯠꯂꯣ ꯍꯥꯏꯌꯦ ꯊꯣꯛꯈ꯭ꯔꯦ ꯑꯗꯨ ꯅꯨꯃꯤꯠꯇꯨꯗꯩ ꯃꯤ ꯍꯥꯡꯉꯦ
ꯎꯝ꯫
ꯑꯗꯨꯝ ꯃꯤ ꯐꯨꯟꯕꯅꯤ ꯀꯩꯅꯣ
ꯃꯥ ꯅꯠꯇꯕ ꯑꯇꯩ ꯂꯩꯁꯥꯕꯤꯕꯨꯗꯤ ꯌꯥꯎꯕꯅꯦ ꯑꯗꯣ ꯃꯣꯏꯅ ꯑꯃꯨꯛ ꯍꯥꯏꯗꯤ ꯈꯪꯗꯦ ꯃꯁꯛꯇꯣ ꯐꯥꯖꯕ ꯌꯧꯗꯕꯩꯔ ꯀꯩꯅꯣ ꯈꯪꯗꯦꯀꯣ
ꯑꯗꯨꯗꯗꯤ ꯃꯅꯥ ꯇꯅ ꯀꯅꯥꯝ ꯂꯩꯇꯦꯕ
ꯎꯝ ꯍꯧꯖꯤꯛꯄꯨꯗꯤ ꯌꯥꯎꯔꯝꯅꯦ ꯑꯩꯈꯣꯏ ꯗꯤꯄꯥꯔꯠꯃꯦꯟꯒꯤꯗꯁꯨ ꯑꯅꯤ ꯌꯥꯎꯕꯅꯦ ꯑꯩ ꯄꯣꯜ ꯁꯥꯏꯟꯁꯀꯤ ꯑꯁ ꯃꯣꯏ ꯄꯣꯜ ꯁꯥꯏꯟꯁꯀꯤ ꯃꯤꯁ ꯑꯃ ꯂꯩꯕꯅꯤ ꯏꯃꯥꯏꯄꯦꯝꯃ ꯂꯩꯁꯥꯕꯤꯅꯤ ꯏꯃꯥꯏꯄꯦꯝꯃ ꯆꯤꯞꯀꯣꯏ ꯃꯆꯤꯟꯅ ꯃꯔꯣꯡ ꯀꯜꯂꯤꯕ ꯎꯝ ꯑꯁ ꯑꯇꯥꯥꯕ ꯃꯤ ꯌꯥꯎꯔꯗꯤ ꯇꯥꯕ ꯃꯤ ꯌꯥꯎꯗꯤ ꯍꯥꯠꯀꯦ ꯍꯥꯏꯔꯅꯤ ꯑꯩ ꯑꯃꯨꯛ ꯇꯝꯊꯣꯛ ꯂꯩꯔꯝꯗꯅ
ꯑꯩ ꯈꯪꯗꯦꯍꯦ ꯀꯩꯅꯣ ꯑꯩꯈꯣꯏꯁꯨ ꯀꯨꯏꯔꯁꯨ ꯄꯥꯁ ꯑꯥꯎꯠ ꯇꯧꯕ
ꯍꯣꯏꯅꯦ ꯀꯩꯅꯣ ꯅꯣꯏ ꯄꯥꯁ ꯑꯥꯎꯠ ꯇꯧꯔꯗꯤ ꯁꯨꯝ ꯍꯥꯏꯗꯤ ꯇꯥꯁ꯭ꯛ ꯅꯨꯡ ꯀꯩꯅꯣ ꯇꯧꯔꯛꯄꯗ ꯃꯤ ꯑꯇꯥꯕ ꯑꯃ ꯌꯥꯎꯔꯝꯃꯦ ꯈꯜꯂꯣꯅꯦ ꯑꯁ ꯑꯗꯨꯃꯥꯏ ꯍꯥꯏꯗꯣꯛꯈ꯭ꯔꯣ ꯒꯥꯏ ꯑꯗꯨ ꯅꯨꯄꯤꯗꯣ ꯑꯁ ꯌꯥꯝ ꯏꯁ꯭ꯇ꯭ꯔꯤꯛꯠꯁꯨ ꯑꯣꯏꯖꯕꯅꯦꯕ ꯍꯥꯏꯕ ꯑꯗꯣ ꯍꯣꯏ ꯂꯥꯏꯔꯤꯛ ꯇꯥꯛꯄꯗꯤ ꯐꯖꯅꯥ ꯇꯥꯛꯄꯅꯦ꯫ ꯂꯥꯏꯔꯤꯛꯄꯨꯗꯤ ꯐꯖꯅꯥ ꯇꯥꯛꯑꯁꯨ ꯑꯗꯨꯑꯣꯏꯁꯨ ꯌꯥꯝ ꯏꯁ꯭ꯇ꯭ꯔꯤꯛꯠ ꯑꯣꯏꯔ ꯗꫭ ꯃꯥꯅꯣ ꯈꯪꯗꯦꯗ ꯑꯃ ꯏꯁꯧꯒꯗꯣ ꯄꯪꯂꯥꯡ ꯂꯥꯡꯉꯦ ꯌꯥꯝ ꯍꯩꯅꯗꯦ ꯍꯥꯏꯕ ꯑꯣꯖꯥꯁꯦ ꯂꯥꯏꯔꯤꯛ ꯐꯖꯅꯥ ꯇꯥꯛꯑꯖꯨꯅꯦ ꯏꯁꯧ ꯌꯥꯝ ꯂꯥꯡꯕꯖꯦ ꯍꯩꯅꯗꯕ ꯍꯥꯏꯇꯥꯔꯦꯅꯦ ꯑꯗꯨꯃꯥꯏ ꯇꯧ ꯑꯩꯈꯣꯏꯁꯨ ꯁꯥꯔ ꯑꯃ ꯌꯥꯎꯑꯦ ꯃꯥ ꯂꯥꯏꯔꯤꯛꯄꯨꯗꯤ ꯑꯗꯨꯝ ꯇꯥꯛꯆꯥꯗꯣꯏꯅꯦ ꯑꯗꯨ ꯏꯁꯧꯖꯦ ꯄꯪꯂꯥꯡ ꯂꯥꯡꯗꯨꯏꯅꯦ ꯑꯗꯨꯅ ꯃꯥꯏ ꯀ꯭ꯂꯥꯁꯁꯤ ꯌꯥꯎꯅꯤꯡꯗꯦ ꯍꯥꯏꯕ ꯍꯦꯛꯇ
ꯑꯁ ꯑꯩꯈꯣꯏ ꯀ꯭ꯂꯥꯁ ꯀꯩ ꯍꯥꯏꯗꯤ ꯑꯩꯈꯣꯏꯖꯨ ꯁꯨꯝ ꯀꯣꯂꯦꯖ ꯅꯧꯅ ꯀꯥꯔꯛꯄꯒꯤ ꯑ ꯑꯣꯖꯥ ꯃꯁꯛ ꯐꯖꯕ ꯎꯕꯗ ꯑꯩꯈꯣꯏ ꯃꯥꯍꯣꯏ ꯁꯨꯝ ꯍꯥꯏꯇꯥꯔꯦ ꯑꯥ ꯂꯛꯅ ꯈꯣꯠꯅ ꯑꯗꯨꯝ ꯇꯧꯕ ꯍꯥꯏꯇꯥꯔꯦ
ꯑꯣ ꯑꯩꯈꯣꯏꯖꯨꯅꯦ ꯑꯩꯈꯣꯏ ꯗꯤꯄꯥꯔꯠꯃꯦꯟꯒꯤ ꯁꯥꯔ ꯑꯃ ꯌꯥꯎꯋꯦꯕ ꯑ ꯁꯥꯔ ꯍꯧꯖꯤꯛꯄꯨꯗꯤ ꯑꯅꯤ ꯁꯨꯈ꯭ꯔꯦ ꯍꯥꯟꯅ ꯑꯃꯇꯪ ꯌꯥꯎꯔꯤ ꯀꯟꯁꯤꯗ ꯑꯁ ꯂꯣꯏꯔꯦ ꯑꯝꯇꯣꯏꯕ ꯑꯇꯣꯞꯄ ꯗꯤꯄꯥꯔꯠꯃꯦꯟꯒꯤ ꯍꯣꯏ ꯃꯥꯗꯣ ꯍꯟꯅ ꯀꯩꯅꯣ ꯇꯧꯗ꯭ꯔꯤ ꯀꯟꯗꯕꯨꯗꯤ ꯀꯅꯥꯝ ꯈꯪꯅꯔꯝꯗꯦꯕ ꯑꯗꯨꯒ ꯀꯣꯟꯅ ꯑꯣꯞꯁꯅꯦꯜ ꯒꯤ ꯂꯧꯕꯩ ꯀꯥꯟꯁꯤꯗ ꯍꯥꯏꯗꯤ ꯃꯣꯏꯖꯦ ꯈꯔ ꯄꯤꯌꯦꯕ ꯑꯗꯨꯗꯩꯗ ꯁꯥꯔꯖꯦ ꯌꯥꯎꯕ ꯑꯗꯨꯗꯒꯤ ꯑꯇꯩ ꯗꯤꯄꯥꯔꯠꯃꯦꯟꯒꯤ ꯃꯤꯒꯩꯖꯤꯅ ꯁꯥꯔꯖꯦ ꯂꯣꯏ ꯎꯔꯦꯗ ꯁꯥꯔꯗꯣ ꯋꯥꯡꯅ ꯆꯥꯎꯔꯒ ꯑꯗꯨꯝ ꯑ ꯌꯥꯝ ꯅꯨꯄꯥ ꯑꯣꯏꯔꯖꯨ ꯋꯥꯡ ꯆꯥꯎꯔꯒ ꯑꯃ ꯃꯌꯥꯡꯒ ꯀꯪꯕꯤꯗꯨ ꯅꯠꯇꯦ ꯑꯃ ꯐꯤꯒꯔꯒ ꯇꯥꯔ ꯃꯌꯥꯝ ꯆꯨꯡ ꯐꯤꯔꯥꯟ ꯆꯥꯕꯗꯣ ꯑꯗꯨ ꯑꯣꯏꯌꯦꯕ ꯑꯁ ꯑꯗꯨꯒꯤ ꯑꯝꯇꯣꯏꯕ ꯂꯣꯏꯔꯦ ꯑꯈꯣꯏ ꯗꯤꯄꯥꯔꯠꯃꯦꯟꯁꯦ ꯐꯨꯟꯕꯁꯤꯗꯤ ꯁꯥꯔ ꯌꯦꯡꯕ ꯂꯥꯛꯄꯅꯦꯅ ꯈꯪꯕ꯭ꯔꯥ ꯑꯗꯣ ꯍꯧꯖꯤꯛꯅ ꯑꯃꯨꯛ ꯑꯅꯧꯕ ꯑꯃꯃꯨꯛ ꯂꯥꯛꯑꯦꯕ ꯍꯧꯖꯤꯛꯀꯤ ꯍꯟꯅꯒꯤ ꯁꯥꯔꯗꯨꯅ ꯑꯃꯨꯛ ꯋꯥꯡ ꯆꯥꯎꯔꯒ ꯐꯤꯒꯔ ꯇꯥꯕꯅꯤꯅ ꯍꯨꯖꯤꯛꯀꯤꯁꯤꯅ ꯑꯃꯨꯛ ꯍꯣꯏ ꯑꯃ ꯌꯥꯝ ꯋꯥꯡꯕ ꯅꯠꯇ꯭ꯔꯥꯁꯨ ꯑꯦꯕꯔꯦꯖꯇ ꯂꯩꯔꯒꯅꯦ ꯈꯪꯗꯦ ꯄꯥꯔꯒꯁꯨ ꯑꯃ ꯌꯥꯝ ꯁꯤꯀꯪꯅꯕꯤ ꯅꯠꯇꯕ ꯑꯃ ꯐꯤꯒꯔ ꯇꯥꯔꯒ ꯄꯥꯕ ꯑꯝ ꯂꯩꯗꯅ ꯑꯗꯨꯃꯥꯏ ꯇꯧꯔꯒ ꯃꯃꯥꯏꯀꯥꯁꯦ ꯁꯤꯠ ꯅꯥꯜꯂꯒ ꯍꯦꯛꯇ ꯃꯁꯝꯗꯒꯤ ꯀꯩꯗꯒꯤ ꯗ꯭ꯔꯦꯁꯤꯡ ꯁꯦꯟꯁꯇꯒꯤ ꯋꯥ ꯍꯥꯏꯖꯤꯅꯤ ꯑꯥ ꯌꯥꯝ ꯈꯪꯗꯦꯅꯦ ꯃꯁꯥꯒ ꯌꯥꯝ ꯅꯥꯟꯕ ꯃꯤ ꯃꯥꯜꯂ ꯋꯥ ꯉꯥꯡꯊꯣꯛꯂꯛꯄꯗꯖꯨ ꯑꯃ ꯌꯥꯝ ꯒ꯭ꯌꯥꯟ ꯇꯥꯕ ꯃꯤ ꯂꯩꯏꯔꯤꯛ ꯌꯥꯝ ꯍꯩꯕ ꯃꯤ ꯃꯥꯟꯕꯗꯣ ꯈꯪꯕ꯭ꯔꯥ ꯏꯪ ꯇꯞꯆꯔꯒ ꯑꯗꯨꯃꯥꯏꯅ ꯇꯧꯔꯒꯅꯦ ꯑꯗꯨꯨꯃꯨꯛ ꯎ ꯕꯩꯅꯦ ꯈꯪꯕ꯭ꯔ ꯂꯣꯏꯔꯦ ꯑꯝꯇꯣꯏꯕ ꯑꯈꯣꯏꯒꯤ ꯁꯦꯅꯤꯌꯔ ꯃꯈꯩꯅ ꯉꯥꯎꯅꯕꯁꯤꯗꯤ
ꯑꯈꯣꯏꯒꯤ ꯗꯤꯄꯥꯔꯠꯃꯦꯟꯒꯤ ꯇꯨꯔ ꯁꯤꯟꯕ ꯍꯥꯏꯇꯥꯔꯦ ꯑꯩꯅ ꯍꯥꯏꯗꯤ ꯑꯩꯅ ꯁꯤꯟ ꯍꯥꯏꯗꯤ ꯑꯥ ꯁꯤꯟꯕ ꯍꯥꯏꯗꯤ ꯑꯈꯣꯏ ꯃꯌꯥꯝꯒꯤ ꯆꯂꯥꯏꯕꯗꯣ ꯑꯩꯅ ꯆꯂꯥꯏꯔꯒ ꯁꯤꯟꯕ ꯍꯥꯏꯇꯥꯔꯦ ꯍꯣꯏ ꯍꯣꯏ ꯑꯣꯖꯥ ꯑꯍꯟ ꯑꯅꯤꯒ ꯌꯥꯎꯔꯦ ꯅꯨꯄꯤ ꯑꯍꯟ ꯑꯅꯤ ꯅꯨꯄꯥ ꯑꯍꯟ ꯑꯃ ꯃꯤꯁ ꯇꯦꯅꯥꯒ ꯃꯣꯏ ꯃꯔꯤꯅꯦꯕ ꯑꯣꯖꯥꯖꯦ ꯆꯠꯂꯦ ꯑꯗꯒꯤ ꯆꯠꯄꯗꯨꯗ ꯃꯤꯁ ꯗꯌꯥꯏꯅꯗ ꯑꯩꯅ ꯃꯤꯁ ꯍꯩ ꯃꯍꯤ ꯊꯛꯅꯤꯡꯕ꯭ꯔꯥ ꯀꯩ ꯊꯛꯅꯤꯡꯒꯦ ꯀꯥꯏ ꯁꯨꯝ ꯍꯪꯕ ꯍꯥꯏꯇꯥꯔꯦ ꯏꯃꯥꯟꯅꯕꯤꯁꯤꯡꯖꯨ ꯅꯀꯟꯗ ꯐꯝꯕ ꯍꯥꯏꯇꯥꯔꯦ ꯅꯪ ꯍꯪꯉꯤꯗꯣ ꯌꯥꯔꯦꯗ